ꯍꯜꯂꯣ
ꯍꯣꯏ ꯍꯣꯏ
ꯑꯥ ꯎꯝ ꯀꯩꯗꯧꯕ ꯍꯧꯖꯤꯛꯀꯤ
ꯑꯥꯏ ꯐꯝꯏꯗ ꯐꯦꯟ ꯉꯅꯥꯛꯇ ꯁꯥꯃꯟꯕ ꯍ
ꯑꯣ ꯅꯨꯡꯁꯥꯁꯦ ꯈꯪꯉꯦ ꯊꯪꯗꯦ ꯀꯥꯂꯦꯟ ꯊꯥ ꯑꯣꯏꯕꯅꯤꯅ
ꯎ ꯁꯃꯤꯠꯁꯨ ꯌꯥꯝ ꯑꯣꯏꯣꯏꯅ
ꯑꯥ ꯀꯩꯅꯣ ꯑꯩꯈꯣꯏ ꯂꯒꯨꯝꯕꯗ ꯀꯩ ꯀꯩꯅꯣ ꯊꯕꯤ ꯀꯩ ꯀꯩꯅꯣꯗ ꯊꯣꯛꯆ ꯄꯨ꯭ꯔꯤ ꯋꯥ ꯃꯇꯝꯛ ꯋꯥꯠꯂꯤꯕꯖꯥꯔꯥ ꯑꯥ ꯍꯣꯏ
ꯑ ꯀꯥꯟꯁꯦ
ꯊꯄꯤ ꯍꯥꯏꯕ ꯀꯔꯤ ꯀꯔꯥ ꯚꯦꯖꯤꯇꯦꯕꯜꯁ ꯀꯔꯤ ꯀꯔꯥꯗꯤ ꯃꯇꯝ ꯂꯩꯇ꯭ꯔꯦꯗ ꯄꯪꯊꯗ ꯊꯥꯡꯉꯦ ꯁꯤꯖ ꯂꯩꯇ꯭ꯔꯦꯕ ꯑꯩꯈꯣꯏ ꯆꯤꯡꯒꯤꯗꯤ ꯍꯣꯏ ꯃꯇꯝꯗꯤ ꯑꯣꯏꯔꯁꯦ
ꯍꯦꯟꯅ ꯁꯤ ꯆꯥꯕ ꯍꯧꯈ꯭ꯔꯕ ꯍꯥꯏꯕꯅꯤꯅꯦ
ꯍꯣꯏ ꯍꯣꯏ ꯍꯣꯏ
ꯑꯥ
ꯈꯣꯏꯂꯣꯝꯗ ꯀꯅꯣꯝ ꯍꯥꯏꯔꯗꯤ ꯀꯔꯤꯅ ꯊꯛꯄꯤ ꯍꯥꯏꯕꯗꯣ
ꯑꯥ
ꯀ ꯈ꯭ꯔꯗꯤ ꯏꯃꯥꯟ ꯊꯣꯛ꯭ꯔꯦ
ꯑꯣ
ꯆꯤꯡꯡꯂꯣꯝꯗ ꯆꯠꯇ꯭ꯔꯗꯤ ꯐꯪꯗ꯭ꯔꯦꯗ ꯕꯖꯥꯔꯗꯗꯤ ꯗꯥ ꯍꯥꯏꯔꯤꯒ ꯍꯥꯔꯒꯤ ꯉꯥꯛꯇ ꯁꯋꯥ ꯍꯥꯎꯇꯦꯕ ꯑꯗꯨꯗꯤ ꯀꯟ ꯀꯟꯅ
ꯑꯣꯖꯥꯔꯒꯤꯗꯤ ꯑꯩꯈꯣꯏ ꯐꯥꯝꯒꯤ ꯃꯤꯁꯤꯡꯁꯦ ꯌꯥꯝ ꯈꯪꯗꯦ ꯄꯥꯟ ꯂꯥꯛꯇꯕꯒꯤꯔ ꯅꯠꯇ꯭ꯔꯒ ꯌꯥꯝꯗꯕꯕꯤꯒꯤꯔ ꯈꯪꯗꯦ ꯗꯦꯁꯀꯤꯅ ꯌꯥꯝ ꯎꯑꯦꯗ ꯕꯖꯥꯔꯒꯤ ꯀꯩꯅꯣꯗꯨꯗꯤ
ꯍꯣꯏ ꯆꯤꯡꯒꯦ ꯎꯒꯔꯕꯗ ꯆꯦꯡꯒꯤ ꯆꯥꯒꯦ ꯆꯦꯡꯒꯤ ꯆꯥ ꯆꯤꯡꯗ ꯑꯗꯨꯃꯥꯟ ꯆꯜꯂꯒꯕꯣ ꯂꯩꯌꯦ ꯆꯠꯄ ꯊ ꯍꯥꯕ
ꯍꯧꯖꯤꯛꯀꯥꯟꯁꯦ ꯏꯟꯁꯥꯡ ꯅꯥꯄꯤ ꯀꯩꯀꯩꯅꯣꯁꯨ ꯍꯧꯔꯛꯄꯅꯤꯅ ꯂꯥꯛꯑꯣ ꯆꯠꯄꯁꯦ ꯅꯨꯡꯉꯥꯏꯔꯦ ꯍꯥꯏꯅꯦ ꯏꯟꯁꯥꯡ ꯏꯟꯁꯥꯡ ꯅꯥꯄꯤ ꯑꯅꯥꯎ ꯑꯅꯥꯎꯕ ꯊꯣꯛꯄꯅꯤꯅꯀꯣ
ꯑꯣ
ꯂꯥꯛꯑꯣ ꯆꯠꯄ ꯇꯤꯀꯦꯅꯣ ꯁꯤ ꯌꯥꯝ ꯅꯨꯡꯉꯥꯏ ꯍꯥꯏꯅꯦ ꯁꯖꯤꯛꯇꯨ ꯈꯪꯕ꯭ꯔꯥ
ꯍꯣꯏ ꯊꯃꯦ
ꯑꯣ ꯑꯗꯨꯒꯨꯝꯕꯗ ꯌꯥꯝ ꯊꯣꯛꯣꯡꯑꯕꯅꯤꯅ ꯑꯁ ꯍꯧꯖꯤꯛꯀꯥꯟꯁꯦ ꯂꯥꯎꯊꯠ ꯆꯠꯄ ꯅꯨꯡꯉꯥꯏꯔꯛꯦ ꯁꯤꯀꯔ ꯀꯤꯛꯀꯦꯅꯨꯁꯨ ꯆꯠꯄ ꯅꯨꯡꯉꯥꯏꯔꯦ ꯍꯥꯏꯅꯀꯣ ꯂꯝ ꯀꯣꯏꯕ ꯀꯤꯛꯀꯦꯅꯣꯗꯣ
ꯑꯣ ꯏꯔꯥꯡ ꯂꯩꯇꯕꯖꯒꯥ ꯗꯤ ꯍꯣꯏ ꯆꯄꯤ ꯌꯥꯔꯝꯗ
ꯎꯝ
ꯈꯔꯗꯤ ꯔꯦꯖꯣꯗꯅ ꯌꯥꯗꯕ ꯄꯔꯗꯤ
ꯑ ꯏꯃꯥꯟꯅꯕ ꯃꯥꯅꯗꯤ ꯃꯥ ꯂꯥꯛꯑꯣ ꯍꯧꯖꯤꯛꯀꯥꯟꯁꯤꯗꯤ ꯅꯨꯡꯉꯥꯏꯔꯦ ꯍꯥꯏꯅ ꯍꯥꯏꯗꯤ ꯍꯥꯏꯑꯔꯕꯅꯦ ꯃꯥꯁꯦ
ꯍꯣꯏ ꯑꯦꯟꯖꯥꯡ ꯅꯥꯄꯤꯈ꯭ꯔꯤꯕ꯭ꯔꯥ ꯃꯣꯏꯗꯣ ꯍꯣꯏ ꯍꯣꯏ ꯆꯥꯕ ꯈꯣꯠꯄꯒ ꯑꯗꯨꯃꯥꯏꯅ ꯂꯥꯛꯀꯗꯕ
ꯎ ꯃꯣꯏꯒꯤ ꯂꯗꯨꯣ ꯀꯩꯅꯣ ꯁꯖꯤꯛꯁꯨ ꯌꯥꯝ ꯊꯥꯕ ꯑꯗꯨꯒ ꯑꯩꯈꯣꯏꯒꯤ ꯂꯝ ꯑꯣꯛꯁꯤꯡꯅ ꯀꯩꯅꯣ ꯇꯧꯕꯗꯣ
ꯑꯣ ꯍ
ꯑꯗꯨꯒꯨꯝꯕꯗ ꯌꯥꯝ ꯇꯧꯔꯝꯃꯦ ꯍꯥꯏꯅ ꯃꯣꯏꯒꯤ ꯂꯥꯎꯒꯤ ꯃꯇꯥꯏꯗ ꯍꯥꯏꯇꯥꯔꯦ ꯑꯗꯨꯒꯨꯝꯕꯗ ꯌꯥꯝ ꯇꯧꯔꯝꯃꯦ ꯍꯥꯏꯅ ꯂꯥꯛꯑꯣ ꯍꯥꯏꯅ ꯂꯧꯗ ꯍꯞꯇꯥ ꯑꯃꯅꯤ ꯆꯠꯂꯒ ꯐꯖꯅ ꯅꯩꯊꯔꯁꯦ ꯍꯥꯏꯗꯤ ꯑ ꯂꯒꯅꯤꯒꯥꯎꯅꯤ
ꯇꯔꯗ
ꯍꯣꯏ ꯍꯧꯖꯤꯛꯁꯦ ꯃꯇꯝ ꯁꯪꯗ꯭ꯔꯤ ꯅꯦ ꯑꯗꯨꯒꯤꯅꯦꯅꯦ ꯉꯥꯛꯇ ꯂꯥꯡꯅꯤꯡꯈ꯭ꯔꯕ ꯎꯝ ꯃꯥꯅꯦꯁꯦ ꯂꯋꯥ ꯏꯕꯥꯅꯤ ꯆꯁꯅꯦ ꯇꯧꯄ ꯅꯅꯦ ꯑꯦꯃꯁ
ꯊꯥꯏꯔꯤꯗꯤ ꯍꯥꯏꯩꯕ꯭ꯔꯣ ꯁꯤfꯀꯥꯔꯔꯤ
ꯑꯩꯈꯣꯏꯗꯤ ꯌꯥꯝ ꯍꯩꯇ꯭ꯔꯦꯗ ꯍꯥꯏꯕꯗꯤ ꯌꯥꯝ ꯆꯠꯇꯕꯅꯤꯅꯅꯀꯣ ꯍꯥ
ꯑꯣ ꯆꯠꯇꯕꯗꯤ ꯍꯩꯇꯦꯕ
ꯌꯥꯝ ꯆꯠꯇꯕꯤꯒꯤ ꯍꯣꯏ ꯀꯩꯅꯣ ꯆꯠꯄꯗꯤ ꯑꯗꯨꯝ ꯆꯠꯂꯦꯕꯀꯣ ꯌꯥꯝꯅ ꯇꯣꯏꯅ ꯆ ꯐꯠꯇꯕꯗꯣ ꯈꯨꯟ ꯈꯨꯗꯁꯨ ꯂꯩꯇꯕꯅꯤꯅ ꯈꯨꯨꯟꯃꯤꯁꯤꯡꯗ ꯑꯦꯁ ꯑꯁ ꯃꯣꯏꯗꯤ ꯎꯝ ꯊꯥꯖꯔꯦ ꯑꯩꯈꯣꯏꯅ ꯀꯩꯅꯣ ꯂꯧ ꯂꯧꯗ ꯀꯩꯅꯣ ꯄꯣꯊꯥꯐꯝ ꯍꯥꯏꯅ ꯑꯃꯨꯛꯀꯣ ꯀꯥ ꯃꯈꯥ ꯈꯤꯇꯪ ꯇꯦꯝꯄꯣꯔꯔꯤ ꯑꯣꯏꯅ ꯁꯦꯝꯕꯗꯣ ꯑꯗꯨꯒꯨꯝꯕꯗ ꯑꯁ ꯑꯩꯁꯦ ꯆꯥꯡ ꯆ ꯊꯣꯡꯉꯅꯤ ꯆꯥꯛꯗꯣ ꯊꯝꯂꯝꯒ ꯑꯩꯁꯦ ꯀꯩꯅꯣꯝꯃ ꯄꯥꯏꯔꯒ ꯆꯠꯂꯅꯦꯕꯀꯣ ꯑꯗꯨꯗ ꯃꯥꯁꯤꯗꯤ ꯑꯁ ꯆꯠꯈ꯭ꯔꯕ ꯆꯈ꯭ꯔ ꯍꯥꯏꯕꯁꯦ ꯀꯨꯏꯅ ꯆꯕꯅꯦ ꯎ ꯊꯅꯦ ꯍꯥꯂꯥꯎꯒꯅ ꯃꯃꯥꯏꯁꯦ ꯑ ꯑꯁ ꯑꯗꯨꯗꯅ ꯏꯊꯟꯗ ꯑꯁ ꯀꯤꯕ ꯀꯨꯝ ꯀꯔꯤ ꯇꯧꯕ ꯀꯨꯝ ꯑꯁ ꯇꯧꯔꯒ ꯄꯣꯊꯥꯐꯝꯗ ꯆꯪꯉꯅꯤ ꯆꯪꯉꯒ ꯏꯁꯥꯏ ꯊꯥꯔꯒ ꯇꯨꯝꯉꯒ ꯂꯩꯔꯅꯤ ꯑꯩ ꯑꯩꯈꯣꯏꯅꯤ ꯄꯨꯡ ꯇꯔꯥ ꯄꯨꯡ ꯇꯔꯥ ꯣꯔꯣ ꯁꯤꯐꯥꯎ ꯃꯥꯗꯤ ꯎꯝ ꯃꯥꯗꯤ ꯑꯗꯨꯝ ꯃꯐꯝ ꯈꯪꯕꯒꯤꯔ ꯈꯪꯗꯦ ꯎꯝ ꯃꯥꯗꯤ ꯑꯗꯨꯝ ꯆꯥꯊꯤꯅꯤ ꯑ ꯑꯩꯈꯣꯏꯅ ꯑ ꯉꯥꯏꯕꯗꯣ ꯊꯦꯡ ꯀꯩꯅꯣ ꯕꯣꯔꯣꯒꯨꯝꯕ ꯌꯧꯔꯝꯗꯥꯏꯒꯨꯝꯕꯗ ꯁꯤꯗꯤ ꯌꯥꯝ ꯏꯤꯛ ꯆꯤꯛ ꯂꯥꯛꯑꯦꯕꯀꯣ ꯏꯁꯁ ꯑꯗꯨ ꯃꯇꯝꯗꯗꯤ ꯎꯝ ꯀꯕ ꯀꯤꯕ ꯑꯣꯏ
ꯈꯨꯟ ꯈꯨꯟꯗ
ꯇꯪ ꯍꯣꯏ ꯇꯧꯔꯛꯕꯅꯦꯍꯦ ꯑꯁ
ꯉꯥꯟ ꯆꯠꯄ ꯍꯩꯔꯒꯣ ꯇꯣꯏꯁꯨ ꯑꯗꯨꯃꯥꯏꯅꯁꯨ ꯆꯠꯄ
ꯑ
ꯁꯔꯚꯔ ꯌꯥꯗꯕꯁꯨ ꯀꯔꯣ ꯅꯦꯠꯋꯥꯛ ꯌꯥꯗꯕꯁꯨ ꯀꯦꯔꯣ
ꯑ ꯇꯥꯗꯕ꯭ꯔꯣ ꯇꯥꯏꯀꯣ
ꯇꯥꯕ꯭ꯔꯥ
ꯍꯣꯏ ꯇꯥꯏꯌꯦ ꯇꯥꯏꯌꯦ
ꯍꯣꯏ ꯍꯣꯏ ꯍꯥꯏꯌꯣ ꯇꯥꯏꯌꯦ
ꯑꯥ ꯑꯩꯈꯣꯏꯗꯤ ꯅꯣꯡꯃꯒꯨꯝꯕ ꯈ꯭ꯔꯤꯁꯃꯥꯁꯀꯨꯝꯕ ꯆꯠꯂꯀꯥꯟꯗ ꯀꯩꯅꯣ ꯑꯗꯨ ꯃꯇꯝꯒꯨꯝꯕꯗ ꯆꯠꯂꯦ ꯋꯥꯅꯤꯗ ꯌꯥꯝꯅ ꯇꯣꯏꯅ ꯀꯩꯅꯣ ꯆꯠꯇꯦꯗ ꯑꯩꯈꯣꯏꯗꯤ
ꯎ ꯐꯪꯁꯟ ꯇꯔꯤ ꯔꯥꯗꯃꯅꯔꯦ ꯍꯥꯏꯃꯗ
ꯍꯣꯏ ꯑꯗꯨꯒꯨꯝꯕ ꯈꯛꯇꯅꯤꯅꯦ ꯈ꯭ꯔꯤꯁꯃꯥꯁ ꯀꯨꯝꯒꯥꯏ ꯀꯩꯀꯩꯅꯣꯗꯨꯗꯤ ꯈꯨꯟꯗꯗꯤ ꯑꯁ ꯌꯥꯝ ꯅꯨꯡꯉꯥꯏꯍꯦ
ꯑ ꯍꯣꯏ ꯍ
ꯃꯣꯏꯅ ꯃꯣꯏꯁꯨ ꯂꯣꯏ ꯂꯥꯛ ꯃꯇꯝꯒꯤꯩ ꯀꯩꯅꯣꯁꯨ ꯂꯣꯏꯁꯤꯟꯕꯅꯤꯅꯀꯣ
ꯋꯥꯟ
ꯈꯣꯡꯉꯥꯏꯅꯦ ꯍꯥꯏꯔꯒ ꯇꯧꯔꯒ ꯑꯁ ꯏꯃꯥꯟꯅꯨꯁꯤꯡꯒ ꯄꯨꯜꯂꯒ ꯆꯥꯛꯀ ꯆꯃꯤꯅꯒꯁ
ꯔꯤꯗꯝ
ꯑꯥ ꯄꯩꯁꯥꯕꯤꯕ ꯍ ꯂꯩꯁꯥꯕꯤ ꯌꯦꯡꯕ ꯑꯣꯏ ꯑꯁ ꯅꯨꯡꯗꯤ ꯅꯨꯡꯉꯥꯏ ꯃꯇꯝ ꯍꯥꯏꯕꯗꯤ ꯍꯣꯏ ꯆꯥꯔꯖ ꯆꯥꯔꯖꯅꯤꯅꯤ ꯍꯥꯏꯅ ꯅꯨꯄꯤꯁꯤꯡ ꯅꯨꯄꯥꯁꯤꯡ ꯍꯥꯏꯅ ꯍꯥ ꯀꯣꯏꯕꯒꯨꯝꯕ ꯆꯠꯄꯒꯨꯝꯕ ꯑꯁ ꯅꯨꯡꯉꯥꯏꯝꯅꯤꯅꯤ ꯑꯗꯨꯒ ꯑꯁ ꯂꯣꯏ ꯂꯣꯏꯕ ꯀꯥꯟꯗ ꯑꯁ ꯃꯨꯀ ꯃꯨꯐꯝꯝ ꯑꯩꯈꯣꯏ ꯃꯐꯝ ꯃꯐꯝ ꯆꯠꯀꯗꯕꯅꯤ ꯍꯥꯏꯕ ꯃꯇꯝꯗꯗꯤꯅꯦꯅꯦ ꯑꯁ ꯅꯨꯡꯁꯤꯕꯁꯦ ꯎꯝ ꯑ ꯍꯗꯤ ꯃ ꯃꯇꯝꯗꯣ ꯌꯥꯝ ꯉꯥꯏ ꯃꯇꯝ ꯈꯛꯇ ꯇꯤꯟꯅꯔꯒ ꯑꯃꯨꯛꯀ
ꯑꯝ
ꯆꯍꯤ ꯑꯃ ꯆꯍꯤ ꯑꯃ ꯀꯨꯝꯍꯁꯦ ꯑꯃꯨꯛꯀ
ꯁꯝꯁꯥꯒꯤ ꯃꯅ ꯍꯣꯏ ꯁꯝꯁꯥꯒꯤ ꯃꯅ ꯆꯄꯠꯗꯤ ꯏꯗ
ꯎꯝ ꯑꯪꯗ ꯍꯟ ꯑꯃꯨꯛꯒ ꯈ꯭ꯔꯤꯁꯃꯥꯁꯦ ꯀꯣꯏꯗ꯭ꯔꯦ ꯇꯥꯔꯦ
ꯍꯣꯏ ꯍꯣꯏ ꯀꯣꯏꯏꯗ꯭ꯔꯦ ꯊꯥ ꯃꯉꯥ
ꯑ ꯍꯥ ꯇꯪꯈ ꯇꯪꯈꯥꯏ ꯆꯍꯤꯗ ꯆꯍꯤꯒꯤ ꯇꯪꯈꯥꯏꯗ ꯌꯥꯎꯈ꯭ꯔꯕꯅꯤꯅ ꯑꯃꯨꯛꯀ ꯈ꯭ꯔꯤꯁꯃꯥꯁꯁꯦ ꯍꯟꯗꯛꯁꯦ ꯂꯥꯛꯄꯁꯦ ꯑꯩꯈꯣꯏꯅ ꯑꯉꯥꯡ ꯃꯇꯝꯗꯗꯤ ꯁ꯭ꯀꯨꯜ ꯀꯥꯔꯒ ꯃꯇꯝꯗꯗꯤ ꯑꯦꯁ ꯈ꯭ꯔꯤꯁꯃꯥꯁ ꯍꯥꯏꯕꯒꯨꯝꯕ ꯁꯣꯝꯁꯦ ꯅꯨꯃꯤꯠꯇꯤ ꯌꯥꯝ ꯁꯪꯗ꯭ꯔꯣ
ꯍꯣꯏ ꯍꯣꯏ ꯁꯥꯡ ꯁꯥꯡ
ꯈ꯭ꯔꯤꯁꯃꯥꯁꯀꯨꯝꯕ ꯁꯝꯃꯔ ꯚꯦꯀꯦꯁꯟꯒꯨꯝꯕꯁꯦ ꯑꯁ ꯀꯩꯗꯧꯉꯩ ꯐꯪꯒꯗꯕꯅꯣ ꯀꯩꯅꯣ ꯍꯥꯏꯔꯒ ꯑꯁ ꯈꯜꯂꯒ ꯂꯩꯕꯅꯤ ꯍꯟꯗꯛꯁꯤꯗꯤ ꯆ ꯊꯅ ꯑꯝ ꯇ ꯊꯅ ꯂꯥꯛꯁꯤ ꯔꯦ
ꯑꯁ ꯀꯔꯣ ꯑꯃꯗꯤꯗꯤ ꯀ꯭ꯔꯤꯁꯃꯥꯁ ꯀ ꯌꯥꯝ ꯅꯨꯡꯥꯏꯇ꯭ꯔꯦꯗ ꯀꯒ꯭ꯔ
ꯎꯝ
ꯃꯤ ꯃꯤꯁꯤꯡꯁꯦ ꯅꯨꯗꯕꯤꯒꯤꯔꯣꯀꯣ
ꯎ
ꯄꯤꯔꯥꯡ ꯂꯣꯟꯕꯁꯨ ꯑꯣꯏ ꯄꯔꯤꯄꯔꯥꯁꯨ ꯑꯣꯏꯀꯣ
ꯎꯝ
ꯊꯥꯏ ꯅꯨꯒꯤ ꯇꯥꯏꯗ ꯄ꯭ꯔꯣꯒꯥꯝꯗꯣ ꯌꯥꯝꯅ ꯌꯥꯝꯁꯤꯟꯗ꯭ꯔꯦꯕ ꯌꯥꯝꯗ꯭ꯔꯦꯕ
ꯎꯝ ꯏ ꯀꯦ
ꯆꯔꯆꯀꯤ ꯁꯥꯔꯚꯤꯁ ꯈꯛꯇꯪꯗꯤ ꯀꯃꯥꯏꯅ ꯇꯧꯈ꯭ꯔꯕꯣ ꯂꯣꯏꯗ꯭ꯔꯦꯕ
ꯑ
ꯗꯔꯤ ꯃꯨꯡꯗꯔꯤꯡꯗ ꯌꯥꯝꯃ ꯗ꯭ꯔꯦꯕꯀꯣ ꯑꯗꯨꯗꯤ ꯂꯩ ꯑꯗꯨ ꯑꯣꯏꯒꯨꯝꯕꯁꯨ ꯌꯥꯝꯗ꯭ꯔꯕꯀꯣ
ꯎꯝ ꯍꯧꯖꯤꯛ ꯍꯧꯖꯤꯛꯀꯥꯟꯗꯤ ꯀꯔꯤ ꯍꯥꯏꯁꯤꯔꯥ ꯏꯃꯥꯟꯅꯕꯁꯤꯡꯁꯦ ꯉꯥꯟꯅ ꯂꯨꯍꯣꯡꯕꯒꯨꯝꯕ ꯍꯥꯟꯅ ꯊꯨꯅ ꯆꯦꯟꯈꯤꯕꯒꯨꯝꯕ ꯑꯗꯨꯒꯨꯝꯕ ꯂꯩꯕꯒꯤꯅꯦ
ꯍ
ꯃꯣꯏ ꯅꯨꯄꯤ ꯊꯤꯔꯀꯥꯟ ꯀꯩ ꯀꯩꯅꯣꯕꯨꯗꯤ ꯑꯗꯨꯝ ꯑꯩꯈꯣꯏ ꯑꯩꯈꯣꯏꯒ ꯑꯗꯨꯝ ꯇꯤꯟꯅꯕꯅꯤꯅ ꯍꯥ ꯑꯗꯨꯝ ꯆꯠꯂꯦꯕꯀꯣꯀꯥꯟꯗ ꯑꯁ ꯃꯁꯥ ꯃꯁ ꯏꯁꯥꯒꯤ ꯅꯨꯄꯤ ꯊꯤꯈ꯭ꯔꯕ ꯀꯩ ꯀꯩꯅꯣ ꯂꯩꯕꯅꯤꯅ
ꯍꯅꯦ ꯍꯅꯦ
ꯁꯤꯒꯨꯝꯕ ꯆꯠꯁꯤꯔꯣ ꯍꯥꯏꯔ ꯀꯥꯟꯗ ꯑꯁ ꯅꯨꯄꯤꯅ ꯌꯥꯔꯔꯣꯏꯗ ꯍꯥꯏꯔ ꯀꯃ ꯍꯥꯏ ꯀꯃꯥꯏ ꯌꯥꯅꯤ ꯑꯗꯨꯒꯨꯝꯕ ꯌꯥꯝ ꯇꯧꯒꯜꯂꯦꯕ ꯑꯗꯨꯒꯤꯅꯤꯅꯦ
ꯅꯪ ꯍꯥꯏꯌꯦꯡ ꯑꯗꯨꯒꯨꯝꯅꯕꯣ ꯑꯩꯈꯣꯏ ꯐꯥꯎ ꯈ꯭ꯔꯤꯁꯃꯥꯁ ꯂꯩꯈ꯭ꯔꯦꯕ ꯃꯔꯨꯞꯁꯤꯡꯁꯤꯗ ꯂꯣꯏ ꯊ ꯔꯦꯒꯣꯏꯗꯤ ꯊꯤ ꯏꯗꯔꯦ ꯍꯣꯜ ꯍꯣꯜꯗ ꯀ꯭ꯔꯤ ꯀ꯭ꯔꯥ ꯑꯗꯨꯃꯥꯏꯅ ꯆꯠꯄ ꯀꯥꯟꯗꯀꯣ ꯃꯔꯨꯞ ꯂꯩꯇ꯭ꯔꯦ
ꯑ ꯆꯃꯅꯦ ꯍꯥꯏꯅꯦ ꯑꯗꯨꯗꯤ ꯍꯣꯏ ꯑꯃꯅꯤꯗꯤ ꯂꯩ ꯑꯝ ꯑꯃ ꯑꯅꯤꯗꯤ ꯂꯩꯗꯤ ꯂꯩꯕꯀꯣ ꯑꯗꯨꯗ ꯃꯣꯏ ꯃꯣꯏꯗꯣ ꯃꯣꯏꯁꯨ ꯃꯣꯏꯒꯤ ꯕꯤꯇꯤ ꯕꯤꯇꯤ ꯆꯠꯅꯤꯅ ꯃꯣꯏꯗ ꯑꯁ ꯍꯟꯗꯛ ꯍꯟꯗꯛ ꯆꯍꯤꯒꯤꯗꯤ꯭ꯔꯤ ꯃꯖ ꯂꯥꯛꯄ ꯉꯥꯡꯉꯔꯣꯏ ꯍꯥꯏꯕꯒꯨꯝꯕꯀꯣ ꯑꯗꯨ ꯇꯧꯕꯅꯦ ꯑ ꯃꯣꯏ ꯃꯣꯏ ꯂꯥꯛꯑꯒ ꯃꯣꯏꯅ ꯌꯧꯔꯗꯤ ꯅꯨꯡꯗꯤ ꯅꯨꯡꯉꯥꯏꯕꯅꯤ ꯑꯗ ꯑꯁ ꯅꯨꯄꯤ ꯅꯨꯄꯤ ꯊꯤꯈ꯭ꯔꯕꯁꯤꯡꯅꯗꯤ ꯇꯤꯟꯅꯁꯦ ꯀꯩꯅꯣ ꯍꯥꯏꯁꯦꯦꯛ ꯀꯥꯎꯊꯣꯛꯀꯗꯕꯁꯦꯦꯛ ꯪ ꯋꯥꯗꯤ ꯋꯥꯏ ꯎꯝ ꯎ ꯃꯣꯏꯅ ꯃꯣꯏꯅꯗꯤ ꯈꯪꯍꯟꯗꯕꯤꯗ ꯃꯤ ꯑꯃ ꯑꯅꯤꯗꯤ ꯆꯣꯝꯊꯣꯛꯇꯤ ꯊꯣꯛꯑꯦꯕꯀꯣ ꯑꯗꯨ ꯑꯣꯏꯔꯁꯨ ꯃꯣꯏ ꯃꯣꯏꯅ ꯅꯨꯄꯤꯁꯤꯡꯅ ꯊꯤꯔꯛꯄꯗꯣ
ꯑꯦ ꯏꯁꯄ ꯅꯍꯥꯏꯤ ꯇ ꯑꯃꯣ ꯍꯥꯏꯁ ꯂ ꯈꯥꯟꯗ ꯇꯃꯥꯟ ꯭ꯔꯦꯕ ꯃꯣꯏꯗꯣ ꯐꯝꯅ ꯐꯝꯅ ꯑꯦꯁ ꯇꯨꯁꯤꯡ ꯀꯣꯜꯂꯒ ꯇꯔꯛꯄ ꯀ꯭ꯔꯦ ꯂꯥꯛꯑꯕꯣ ꯑꯩꯈꯣꯏꯐꯝ ꯅꯨꯡꯉꯥꯏꯗꯤ ꯏꯗꯦ ꯑꯗꯨꯕꯨ
ꯎꯝ ꯍꯣꯏꯥꯛ ꯆꯥꯛꯀ ꯆꯥꯃꯤꯟꯅ ꯂꯩꯔ ꯀꯥꯟꯗ ꯍꯥꯏ ꯑꯁ ꯁꯨꯃꯥꯏꯅ ꯇꯧꯔꯦ ꯍꯦꯟꯅ ꯑꯩꯒꯤ ꯑꯉꯥꯡ ꯁꯨꯃꯥꯏꯅ ꯇꯧꯔꯦ ꯍꯦꯛ ꯀꯩꯀꯩ ꯅ ꯍꯦꯟꯅ ꯊꯣꯛꯈꯤꯕꯅꯣ
ꯃꯗꯤ ꯇꯥꯃꯕꯅꯦ ꯍꯥꯏꯗꯤ ꯇꯥꯃ ꯕ ꯆꯠꯂꯣ ꯆꯂꯣ ꯍꯥꯏꯅ
ꯑ
ꯅꯨꯡꯉꯥꯏꯇꯦꯕ ꯑꯗꯥ ꯍꯥꯏ ꯐꯝꯈ꯭ꯔꯤꯉꯩꯗꯀꯣ ꯗꯤꯁꯇꯔꯕꯁꯨ ꯌꯥꯝ ꯇꯧꯋꯦꯕ
ꯎꯝ
ꯃꯣꯏꯒꯤꯗꯃꯛꯅ ꯈꯟꯕ ꯀꯥꯟꯗꯗꯤꯁꯨ ꯅꯨꯡꯉꯥꯏꯇꯦ ꯑꯗꯨ
ꯍꯣꯏ ꯑꯩꯗꯤ ꯍꯣꯏ ꯃꯣꯏꯗꯤ ꯌꯨꯝ ꯑꯣꯏꯅ ꯄꯥꯜꯂꯕꯅꯤꯅ ꯑꯁ ꯑꯩꯈꯣꯏ ꯄꯥꯈꯪꯒ ꯃꯣꯏꯒ ꯇꯤꯟꯅꯒꯗꯣꯏꯁꯦ ꯈꯤꯇꯪꯕꯨꯗꯤ ꯃꯣꯏꯗꯤ ꯌꯨꯝ ꯄꯥꯜꯂꯅꯤꯅ ꯈꯤꯇꯪ ꯊꯕꯛ ꯀꯩꯀꯩꯅꯁꯨ ꯌꯥꯝ ꯂꯩꯔꯦ ꯃꯥꯒꯤ ꯔꯦꯁꯄꯣꯟꯁꯤꯕꯤꯂꯤꯇꯤꯗꯤ ꯈꯔ ꯋꯥꯡꯕꯅꯤꯅ ꯑꯩꯈꯣꯏꯁꯨ ꯇꯤꯟꯅꯅꯤꯡꯗꯕ ꯅꯠꯇꯕꯀꯣ ꯍꯥꯏꯕꯗꯤ ꯃꯣꯏꯒꯤ ꯃꯣꯏꯗ ꯔꯦꯁꯄꯦꯛ ꯇꯧꯕ ꯍꯥꯏꯇꯥꯔꯦ
ꯍꯣꯏ ꯍꯣꯏ
ꯏꯁ꯭ꯅꯤ ꯃꯦꯁꯤꯡ ꯁꯨꯝꯖꯖꯥꯟ ꯂꯩꯦꯗꯪ ꯃꯋꯥꯒꯨꯝꯕ ꯁꯥꯊꯤꯕ ꯃꯤꯁꯤꯡꯗꯤ ꯑꯁ ꯄ ꯏꯗꯅꯥ ꯀꯣꯛꯇ ꯔꯛꯅꯤ ꯃ ꯇ ꯍꯁꯤꯡꯗꯁꯨꯣ ꯃꯗꯨꯒꯤ ꯃꯤꯁꯤꯡꯁꯨ ꯂꯩꯕꯅꯦ